ꯍꯜꯂꯣ꯫
ꯇꯥꯕꯔꯣ꯫
ꯍꯣꯏ ꯇꯥꯏ ꯀꯩꯗꯧꯔꯤꯒꯦ꯫
ꯀꯄꯒ ꯂꯩꯌꯦꯗ ꯅꯪꯗꯤ꯫
ꯑꯩꯗꯤ ꯕ꯭ꯔꯦꯛ ꯇꯥꯏꯃꯤꯡꯅꯤꯅ ꯑꯗꯨꯝ ꯐꯥꯝꯂꯒ ꯂꯩꯌꯦ꯫
ꯑꯣ ꯃꯣꯏ ꯕ꯭ꯔꯦꯛꯁꯦ ꯄꯨꯡ ꯀꯌꯥꯒꯨꯝꯕ ꯄꯤꯕ ꯖꯥꯠꯂꯣ꯫
ꯑꯌꯨꯛꯇꯤ ꯀꯩ ꯃꯊꯦꯜ ꯇꯧꯔꯒꯦ꯫
ꯁꯧꯒꯔꯤꯒ ꯕꯦꯂꯦꯟꯗ꯭ꯔꯤ ꯆꯥꯏꯦ ꯍꯔꯣ ꯀꯩ꯫
ꯁꯧꯒꯔꯤꯁꯦ ꯑꯩꯈꯣꯏꯗ ꯍꯛꯆꯥꯡ ꯌꯥꯝ ꯀꯥꯟꯅꯕ ꯂꯩꯕꯅꯤꯅꯦ꯫
ꯏꯒꯤꯁꯦ
ꯃꯤꯁꯤꯡꯁꯦ ꯗꯥꯏꯕꯤꯇꯤꯁ ꯂꯩꯕ ꯃꯤꯁꯤꯡꯁꯦ ꯁꯧꯒ꯭ꯔꯤꯗꯣ ꯐꯨꯜꯂꯒ ꯃꯍꯤ ꯊꯥꯛꯂꯛꯑꯦꯕ
ꯑꯆꯥ ꯑꯠꯆꯥ
ꯇꯥꯕ꯭ꯔꯥ
ꯇꯥꯏ ꯇꯥꯏ
ꯁꯣꯒꯔꯤꯁꯦ ꯐꯣꯟ ꯑꯃꯅ ꯍꯤ ꯊꯒꯥꯏꯕ ꯑꯗꯨꯕꯨ ꯅꯪꯗꯤ ꯁꯧꯒ꯭ꯔꯤ ꯀꯒꯨꯝꯕ ꯀꯌꯥꯝ ꯆꯥꯔꯨꯅꯨ ꯅꯪꯗꯤ ꯀꯪꯕꯅꯤꯅꯀꯣ
ꯑ
ꯁꯧꯒ꯭ꯔꯤꯁꯦ ꯑꯦꯁꯤꯠꯀꯤ ꯁꯔꯨꯛ ꯌꯥꯎꯋꯦꯕ
ꯑ
ꯑꯗꯨꯒꯤ ꯃꯤ ꯀꯪꯕ ꯃꯤꯁꯤꯡꯁꯦ ꯁꯣꯧꯕꯗꯤ ꯌꯥꯝ ꯆꯥꯒꯅꯨ ꯆꯥꯡꯗ ꯆꯥꯕꯤꯌꯨ ꯍꯥꯏꯅꯀꯣ
ꯍ ꯍꯣꯏ ꯆꯨꯝꯃꯦ ꯆꯨꯝꯃꯦ
ꯑꯗꯨꯗ ꯆꯥꯔꯗꯤ ꯍꯛꯆꯥꯡꯒꯤꯁꯨ ꯅꯪꯒꯤ ꯌꯥꯝ ꯐꯩꯗꯅ
ꯍꯣꯏ ꯍꯣꯏ
ꯝꯕꯗ ꯒ ꯀꯅꯥ
ꯆꯨꯝꯃꯦ ꯆꯨꯝꯃꯦ ꯑꯗꯨ ꯕꯦꯂꯦꯟꯗ꯭ꯔꯤꯗꯨꯗꯤ
ꯕꯂꯦꯟꯗ꯭ꯔꯤꯗꯤ ꯐꯥꯕꯁꯦ ꯑꯩꯈꯣꯏꯗ ꯐꯥꯕꯁꯦ ꯁꯔꯨꯁꯦ
ꯍꯣꯏ ꯍꯣꯏ
ꯑꯩꯈꯣꯏꯗ ꯐꯥꯕꯤꯁꯦ ꯁꯔꯨꯁꯤ ꯅꯪꯅ ꯑꯍꯟꯁꯤꯡꯁꯦ ꯈ꯭ꯋꯥꯡ ꯅꯥꯕ ꯁꯔꯨ ꯅꯥꯕ ꯆꯠꯄ ꯉꯝꯗꯕ ꯃꯤꯁꯤꯡꯁꯦ ꯕꯦꯂꯦꯟꯗ꯭ꯔꯤꯁꯦ ꯌꯥꯎꯕꯁꯦ ꯀꯜꯁꯤꯌꯝ ꯁꯣꯔꯣꯛ ꯌꯥꯝ ꯐꯣꯁ ꯐꯣꯔꯁꯁꯦ ꯌꯥꯝꯃꯦ ꯑꯗꯨꯒꯤ ꯅꯪꯒꯤ ꯈ꯭ꯋꯥꯡ ꯅꯥꯕ ꯍꯥꯏ ꯖꯣꯏꯤꯡ ꯄꯦꯟ ꯇꯧꯕꯁꯤꯡꯁꯦ ꯏ ꯕꯂꯦꯟꯗ꯭ꯔꯤꯁꯤ ꯌꯥꯝ ꯐꯩ ꯃꯤꯠꯀꯤꯁꯨ ꯌꯥꯝ ꯐꯩ ꯍꯥꯏꯕ ꯋꯥ ꯍꯥꯏꯕꯅꯦ
ꯑ ꯑꯆꯥ ꯑꯆꯥ
ꯑꯗꯣ ꯒꯂꯦꯟꯗ꯭ꯔꯤꯗꯤ ꯌꯥꯝ ꯆꯥꯕꯗꯣ ꯌꯥꯝ ꯐꯩꯌꯦ ꯗꯦꯖꯦꯁꯟ ꯁꯣꯟꯕ ꯃꯤꯁꯤꯡꯁꯦ ꯕꯂꯦꯟꯗ꯭ꯔꯤ ꯌꯥꯝ ꯆꯥꯏꯑꯕ ꯌꯥꯝ ꯐꯩꯌꯦꯕ
ꯑꯣ ꯑꯣꯀꯦ ꯑꯣꯀꯦ
ꯀꯣꯏꯁꯟ ꯑꯇꯣꯞ ꯑꯇꯣꯞꯄ ꯂꯩꯔꯗꯤ ꯑꯩꯉꯣꯟꯗ ꯍꯪꯕꯤꯌꯨ ꯈꯤꯇꯪ ꯈꯤꯇꯪ ꯕꯤꯁꯤꯛ ꯅꯣꯂꯦꯖ ꯑꯩꯅ ꯄꯤꯖꯒꯦ
ꯎꯝ ꯐꯥꯏꯅꯦ
ꯎ
ꯎ ꯑꯗꯣ ꯐꯨꯠꯕꯣꯜꯗꯤ ꯌꯦꯡꯉ ꯭ꯔꯕꯣ ꯅꯪꯁꯦ
ꯐꯨꯠꯕꯣꯜ ꯌꯦꯡꯉꯤꯉꯩ ꯃꯇꯝ ꯂꯩꯇꯦꯕ ꯑꯩꯁꯦ
ꯑ
ꯊꯕꯛ ꯁꯨꯕꯅꯤꯅ ꯣ ꯌꯦꯡꯒꯣ ꯃ ꯊ ꯑꯃ ꯂꯩꯇ
ꯅꯣꯏꯅ ꯂꯩꯔꯤꯕ ꯃꯐꯝꯁꯤꯗ ꯊꯕꯛ ꯊꯕꯛ ꯂꯩꯔꯤꯕ꯭ꯔꯣ
ꯊꯕꯛꯇꯤ ꯂꯩꯗꯅ ꯊꯕꯛꯇꯤ ꯂꯩꯕ ꯃꯐꯝ ꯈꯨꯗꯤꯡꯗ ꯊꯕꯛ ꯂꯩꯌꯦ
ꯑ
ꯅꯪꯅ ꯆ ꯆꯤꯡꯗ ꯆꯠꯂꯁꯦ ꯍꯥꯏꯕꯁꯦ ꯆꯤꯡꯗ ꯊꯕꯛ ꯌꯥꯝ ꯂꯩꯌꯦ ꯀꯔꯤ ꯍꯥꯏꯁꯤꯔꯥ ꯐꯧ ꯊꯥꯕ ꯎ ꯎ ꯌꯥꯟꯕ ꯀꯣ ꯊꯕꯛ ꯂꯣꯏꯅ ꯃꯥꯡꯉ ꯑꯁꯤꯗꯁꯨ ꯂꯧꯔꯒ ꯊꯕꯛꯅꯤ ꯑꯗꯨꯒ ꯅꯪꯅ ꯕꯦꯒꯔꯁꯤꯡꯁꯨ ꯑꯗꯣ ꯂꯝꯕꯤ ꯃꯇꯥꯏ ꯃꯇꯥꯏꯗ ꯕꯦꯒꯤꯡ ꯇꯧꯔꯒ ꯂꯩꯕꯁꯤꯡꯁꯨ ꯃꯣꯏꯒ ꯥꯅꯤ ꯅꯠꯇ꯭ꯔꯥ
ꯃꯥꯅꯦ ꯃꯥꯅꯦ
ꯇꯣꯄꯤꯛꯁꯦ ꯌꯥꯝ ꯅꯨꯡꯉꯥꯏꯒꯗꯧꯕ ꯃꯥꯜꯂꯤꯁ
ꯑꯩꯁꯨ ꯊꯕꯛ ꯊꯤꯕ ꯇꯥꯕꯀꯣ ꯊꯕꯛ ꯊꯗ꯭ꯔꯗꯤ ꯌꯥꯗ꯭ꯔꯦꯕ
ꯍꯣꯏ ꯊꯕꯛ ꯊ
ꯍꯥꯏꯕꯗꯤ ꯑꯩꯈꯣꯏ ꯃꯐꯝꯗꯗꯤꯀꯣ
ꯎꯝ
ꯇꯧꯔꯤꯕ ꯇꯣꯂꯣꯞ ꯆꯥꯒꯗꯧꯕꯁ ꯑꯩꯈꯣꯏꯁꯤ ꯑꯁ ꯇꯣꯂꯣꯞ ꯆꯥꯒꯗꯧꯕꯁꯤꯗꯤ ꯀꯃꯥꯏꯅ ꯍꯩꯁꯤꯔꯣ
ꯎꯝ
ꯍꯤꯄꯣꯄꯣ ꯇꯣꯃꯣ ꯇꯣꯃꯥꯁꯅ ꯄꯥꯏꯒꯦ ꯇꯕ ꯀꯨꯝꯕꯅꯦꯕ ꯁꯥꯃꯨꯁꯦ ꯄꯥꯏꯒꯦꯅ ꯇꯧꯕꯒꯨꯝꯕꯅꯤꯕ
ꯍꯗꯒ ꯖꯅꯔꯦꯁꯟꯁꯗꯤ ꯌꯥꯗ꯭ꯔꯦ
ꯑ
ꯄꯩꯁꯥ ꯄꯥꯏꯗꯕ ꯃꯤꯁꯤꯡꯁꯦ
ꯑꯗꯨꯅꯦ
ꯑꯗꯣꯕꯨ ꯄꯩꯁꯥ ꯄꯥꯏꯔꯒ ꯅꯪ ꯂꯥꯏꯔꯤꯛ ꯃꯍꯩ ꯂꯧꯁꯤꯡꯁꯦ ꯕꯤ ꯑꯦ ꯑꯦꯝ ꯑꯦ ꯂꯣꯏꯔꯦ ꯅꯪꯁꯦ ꯀ꯭ꯋꯥꯂꯤꯐꯤꯀꯦꯁꯟ ꯌꯥꯝ ꯋꯥꯡꯉꯦ ꯑꯗꯨꯕꯨ ꯅꯪꯁꯦ ꯄꯩꯁꯥ ꯄꯥꯏꯗ꯭ꯔꯦ ꯍꯥꯏꯔꯤꯁꯦꯕꯀꯣ ꯃꯤ ꯑꯃꯅꯁꯨ ꯅꯪꯕꯨ ꯔꯦꯁꯄꯦꯛ ꯇꯧꯕꯤꯔꯣꯏꯕ ꯅꯪꯗꯤ ꯋꯥꯈꯜ ꯅꯪꯗꯤ ꯅꯪꯒꯤ ꯈꯨꯟꯒꯤ ꯃꯤꯁꯤꯡ ꯐꯥꯎ ꯅꯪꯕꯨ ꯎꯁꯤ ꯕ ꯄꯩꯁ ꯄ ꯍꯥꯏꯗ꯭ꯔꯗꯤ
ꯎꯝ ꯍꯟꯗꯛꯁꯤꯗꯤ ꯃꯣꯏꯒꯤ ꯏꯁꯇꯦꯇꯥꯁꯅ ꯅꯠꯇ꯭ꯔꯦꯕ ꯄꯩꯁꯥ ꯄꯥꯏꯕꯗꯨꯅꯦꯕ
ꯅꯨꯄꯤꯁꯤꯡꯁꯨ ꯒꯣꯜ ꯗꯤꯒꯔ ꯌꯥꯝ ꯂꯩꯌꯦꯅꯅ ꯍꯟꯗꯛꯇꯤ
ꯑ
ꯄꯩꯁꯥ ꯄꯥꯏꯔꯒ ꯄꯩꯁꯥ ꯄꯥꯏꯕ ꯃꯤꯁꯤꯡꯗ ꯉꯥꯛꯇ ꯅꯨꯡꯁꯤꯕ ꯁꯥꯕ ꯀꯣ
ꯍ ꯍꯣꯏ
ꯑꯗꯨꯒ ꯀꯩꯅꯣꯁꯦ ꯄꯩꯁꯥ ꯄꯥꯏꯗ꯭ꯔꯗꯤ ꯅꯨꯡꯁꯤꯕꯤꯗ ꯅꯁꯛ ꯐꯖꯔꯁꯨ ꯄꯩꯁꯥ ꯄꯥꯏꯗꯧꯔꯗꯤ ꯎꯥꯏ ꯂꯩꯇ
ꯎꯝ
ꯅꯠꯇ꯭ꯔꯥ
ꯃꯥꯅꯦ ꯃꯥꯅꯦ
ꯃꯁꯛ ꯌꯥꯝ ꯊꯤꯕ ꯅꯨꯄꯤꯁꯨ ꯊꯤꯈ꯭ꯔꯕ ꯑꯗꯨꯒ ꯃꯄꯨꯛꯁꯨ ꯊꯣꯛꯄ ꯑꯗꯨꯣ ꯃꯤꯁꯤꯡꯗꯣ ꯌꯨꯁꯨ ꯊꯛꯄ ꯑꯗꯣ ꯃꯤꯁꯤꯡ ꯄꯩꯁꯥ ꯌꯥꯝ ꯄꯥꯏꯈ꯭ꯔ ꯃꯁꯪ ꯌꯥꯝ ꯈꯨꯊꯤ ꯍꯨꯏꯊꯨ ꯃꯥꯟꯕ ꯑꯗꯣ ꯑꯗꯣ ꯃꯤꯁꯤꯡꯁꯦ ꯅꯨꯄꯤꯁꯤꯡꯅ ꯄꯩꯁꯥ ꯌꯥꯝ ꯄꯥꯏꯔꯗꯤ ꯌꯥꯝꯃꯦꯕ ꯅꯨꯄꯤ ꯃꯁꯛ ꯌꯥꯝ ꯐꯖ ꯐꯖ ꯄꯩꯁꯥ ꯄꯥꯏꯔꯗꯤ ꯅꯨꯄꯥꯉꯣꯟꯗ ꯑꯗꯨꯝ ꯇꯧꯕꯀꯣ ꯅꯠꯇ꯭ꯔꯥ
ꯃꯥꯅꯦ ꯃꯥꯅꯦ
ꯈꯪꯗ꯭ꯔꯦ ꯗꯤꯁ ꯖꯤꯅꯦꯔꯦꯁꯟꯁꯦ ꯈꯪꯗ꯭ꯔꯦ
ꯄꯩꯁꯥꯁꯦ ꯀꯃꯥꯏꯅ ꯇꯧꯔꯗꯤ ꯏꯟꯀꯝꯁꯦ ꯑꯩꯈꯣꯏꯁꯦ ꯂꯥꯛꯀ ꯗꯕ꯭ꯔꯥ ꯍꯥꯏꯕꯁꯦ ꯏꯕꯥꯅꯤꯁꯤ ꯑꯁꯤꯒꯤ ꯃꯔꯝꯗ ꯈꯔ ꯋꯥꯔꯤ ꯁꯥꯁꯤꯅꯤ ꯀꯃꯥꯏꯅ ꯇꯧꯔꯗꯤ ꯄꯩꯁꯥꯁꯦ ꯂꯥꯛꯊꯣꯏꯔꯣ ꯀꯣ ꯀꯃꯥꯏ ꯇꯧꯗꯤ ꯑꯩꯈꯣꯏꯒꯤ ꯄꯨꯟꯁꯤꯁꯦ ꯑꯞꯒ꯭ꯔꯦꯗ ꯇꯧꯗꯣꯏꯔꯥ ꯍꯥꯏꯕꯁꯦ ꯈ
ꯍꯣꯏꯅꯦ ꯑꯁꯤꯒꯨꯝꯕ ꯋꯥꯈꯜꯗꯨꯅꯅꯤ ꯑꯩꯅ ꯑ ꯏꯪꯂꯤꯁꯦ ꯃꯤ ꯁꯤꯁꯦ ꯃꯤ ꯇꯤꯟꯅꯕꯁꯦ ꯋꯥꯈꯜ ꯃꯍꯩ ꯂꯧꯁꯤꯡ ꯍꯩꯕ ꯃꯤ ꯋꯥꯈꯜ ꯑꯞꯒ꯭ꯔꯦꯗ ꯇꯧꯕ ꯍꯩꯕ ꯃꯤꯁꯤꯡꯕꯨ ꯇꯤꯟꯅꯒꯗꯕꯅꯦ ꯌꯨ ꯊꯛꯄ ꯒꯨꯂꯤ ꯆꯥꯕ ꯗ꯭ꯔꯛꯁ ꯀꯥꯞꯄ ꯃꯤꯁꯤꯡꯗꯤ ꯑꯩꯈꯣꯏꯗꯤ ꯌꯥꯝ ꯄꯥꯝꯖꯗꯦꯕ
ꯑꯩꯈꯣꯏꯗꯤ ꯅꯤꯁꯥ ꯆꯥꯔꯕꯅꯤꯅꯀꯣ
ꯃꯈꯜ ꯂꯧꯁꯤꯡ ꯃꯍꯩ ꯂꯧꯁꯤꯡ ꯂꯩꯕ ꯃꯤꯁꯤꯡꯕꯨ ꯅꯨꯡꯁꯤꯕ ꯋꯥꯉꯥꯡ ꯁꯉꯥꯡ ꯍꯥꯏꯕ ꯍꯩꯕ ꯁꯤꯁꯤꯡꯁꯤ ꯃꯤꯁꯤꯡꯁꯦ ꯌꯥꯝ ꯐꯩꯑꯕ
ꯎꯝ
ꯌꯨ ꯊꯛ꯭ꯔꯒ ꯂꯥꯛꯂꯒ ꯁꯦꯔꯥꯟ ꯇꯨꯔꯥꯟ ꯇꯧꯕꯁꯤꯡꯗꯤ ꯑꯩꯗꯤ ꯄꯥꯝꯗꯦꯕ ꯅꯪꯒꯨꯝꯅ ꯋꯥꯈꯜ ꯂꯧꯁꯤꯡ ꯍꯩꯕ
ꯔꯦꯁꯄꯦꯛ ꯑꯣꯏꯅ ꯍꯥꯏꯕ ꯍꯩꯕ ꯑ ꯅꯪꯒꯨꯝꯅ ꯃꯤꯁꯤꯡꯁꯦ ꯌꯥꯝ ꯇꯥꯡꯕ ꯃꯤꯅꯤꯅꯦ
ꯈꯪꯗ꯭ꯔꯤꯅꯦ ꯌꯥꯝ ꯅꯨꯡꯉꯥꯏꯔꯦꯅꯦ ꯏꯇꯥꯎ ꯑꯗꯨꯒ ꯑꯩꯈꯣꯏꯒꯤꯁꯦ ꯑꯩꯁꯨ ꯍꯥꯏꯕꯗꯤ ꯒꯣꯔꯚꯔꯃꯦꯟꯒꯤ ꯁꯥꯔꯚꯤꯁꯁꯦ
ꯎꯝ
ꯂꯧꯕꯁꯦ ꯂꯧꯒꯗꯧꯕꯁꯦ ꯂꯨꯕꯅꯤꯅꯀꯣ ꯍꯟꯗꯛꯁꯤꯗꯤ ꯑꯗꯨꯒꯤ ꯕꯤꯖꯤꯅꯦꯁ ꯑꯦꯟꯇꯔꯄ꯭ꯔꯤꯅꯔ ꯆꯪꯉꯒ ꯇꯧꯍꯧꯒꯦꯅ ꯇꯧꯕ ꯑꯗꯨ ꯕꯤꯖꯤꯅꯦꯁꯀꯨꯝꯕ ꯇꯧꯒꯗꯧꯕꯁꯦ
ꯎꯝ
ꯄꯩꯁꯥ ꯍꯥꯟꯅ ꯂꯩꯒꯅꯦꯕ ꯇꯜꯁꯦ ꯆꯪꯕꯅꯦꯕ ꯑꯗꯨꯒꯤ ꯀꯦꯄꯤꯇꯥꯦꯜꯒꯤ ꯗꯃꯛ ꯑꯩꯅ ꯃꯄꯥꯟꯗ ꯊꯣꯛꯂꯒ ꯄꯩꯁꯥ ꯈꯔ ꯇꯥꯟꯁꯤꯔꯥꯅ ꯈꯟꯕꯀꯣ ꯕꯤꯖꯤꯅꯦꯁ ꯍꯧꯅꯕ ꯑꯗꯨꯒꯤ ꯑꯩꯅ ꯉꯁꯥꯏ ꯍꯥꯏꯕꯗꯣ ꯄꯩꯁꯥ ꯈꯔ ꯕꯤꯖꯤꯅꯦꯁꯀꯤꯗꯃꯛ ꯇꯥꯅꯤꯡꯉꯥꯏꯗꯣ ꯅꯣꯏꯅ ꯂꯩꯐꯝꯗꯨꯗ ꯄꯩꯁꯥ ꯂꯩꯔꯝꯕ꯭ꯔꯥ ꯂꯩꯇꯕ꯭ꯔꯥ ꯍꯥꯏꯅ ꯍꯪꯕ ꯋꯥꯅꯤꯗ
ꯎꯝ ꯑꯗꯨꯅꯕ
ꯎꯝ
ꯅꯪ ꯏꯇꯥꯎꯁꯦ ꯏꯇꯥꯎꯁꯦ ꯍꯥꯏꯔꯒ ꯆꯍꯤ ꯀꯌꯥꯗ ꯁꯨꯔꯒꯦ
ꯏꯇꯥꯎꯁꯤꯗꯤ ꯆꯍꯤꯁꯤꯗꯤꯗꯤ ꯇ꯭ꯋꯦꯟꯇꯤ ꯁꯤꯛꯁ ꯇ꯭ꯋꯦꯟꯇꯤ ꯁꯚꯦꯟ
ꯑꯆꯥ ꯑ ꯑꯗꯨ ꯑꯣꯏꯔꯗꯤ ꯏꯇꯥꯎꯁꯦ ꯎꯝ ꯆꯍꯤꯒꯤ ꯃꯇꯨꯡ ꯏꯟꯅ ꯑꯥ ꯅꯨꯄꯤ ꯊꯤꯕꯁꯦ ꯄꯤ ꯅꯨꯄꯤ ꯊꯤꯕ ꯂꯝꯕꯤꯁꯦ ꯆꯠꯊꯕ ꯍꯧꯕꯅ ꯐ
ꯍꯜꯂꯣ ꯇꯥꯄ꯭ꯔꯣ ꯑ ꯍꯣꯏ ꯑꯗꯨꯕꯨꯗꯤ ꯋꯥꯂꯤꯌꯦ ꯑꯗꯨꯗꯤ ꯑꯩꯗꯤ ꯀꯨꯟꯊ꯭ꯔꯥꯃꯨꯛ ꯍꯦꯜꯂꯒ ꯇꯧꯒꯅꯤ ꯑꯗꯨ ꯃꯃꯥꯡꯗ ꯍꯥꯏꯕꯗꯤ ꯏꯟꯀꯝ ꯁꯣꯔꯁ ꯑꯃ ꯁꯦꯝꯍꯧꯗ꯭ꯔꯗꯤ ꯌꯥꯗꯕꯀꯣ
ꯎꯝ ꯑꯗꯨꯗꯤ ꯅꯨꯄꯤꯗꯤ ꯂꯩꯔꯕꯣ ꯅꯪꯒꯤ
ꯈꯟꯗ꯭ꯔꯤ ꯆ ꯑꯗꯨꯒꯤꯗꯤ ꯍꯥꯟꯅ ꯄꯩꯁꯥ ꯄꯥꯏꯁꯦ ꯍꯥꯟꯅ ꯄꯩꯁꯥ ꯄꯥꯏꯗꯤ ꯅꯪ ꯅꯪꯉꯁꯤ ꯁꯩ ꯍꯩꯕꯒꯨꯝꯕ ꯂꯥꯛꯀꯅꯦꯕ ꯃꯣꯏꯁꯦ ꯅꯠꯇ꯭ꯔꯣ ꯄꯩꯁꯥ ꯍꯥꯟꯅ ꯄꯥꯏꯗꯤ ꯃꯣꯏ ꯂꯥꯛꯀꯅꯤ ꯄꯥꯏꯔꯗꯤ ꯑꯩꯈꯣꯏ ꯊꯤꯔꯁꯨ ꯐꯪꯕ ꯂꯨꯕꯅꯦꯕ ꯍꯟꯗꯛ
ꯍꯣꯏ ꯆꯨꯝꯃꯤ ꯆꯨꯝꯃꯤꯟꯅꯪ ꯉꯥꯡꯕꯗꯨ ꯌꯥꯝ ꯆꯨꯝꯕ ꯋꯥ ꯉꯥꯡꯅꯤ
ꯑꯗꯨ ꯃꯣꯏꯅ ꯑꯩꯈꯣꯏꯅ ꯍꯥꯟꯅ ꯄꯥꯏꯕꯁꯦ ꯑꯗꯨꯗꯅ ꯃꯣꯏꯅ ꯂꯥꯛꯀꯅꯤ ꯑꯗꯨꯒꯤꯗꯤ ꯀꯌꯥꯝ ꯈꯜꯂꯔꯣꯏꯁꯤꯕꯀꯣ ꯑꯗꯨ ꯌꯦꯡꯕꯗꯤ ꯌꯦꯡꯁꯦ ꯀꯣ ꯃꯇꯝꯅꯁꯨ ꯄꯨꯔꯛꯄꯅꯤꯅ ꯑꯐꯕꯗꯤ ꯃꯑꯣꯡ ꯆꯥꯕ ꯒꯟ ꯇꯥꯕ ꯀꯣ ꯑꯗꯨꯕꯨꯗꯤ ꯌꯦꯡꯕ ꯇꯥꯏ ꯌꯦꯡꯕ ꯗꯤ ꯌꯦꯡꯁꯦ ꯑꯗꯨ ꯑꯣꯏꯔꯁꯨ ꯑꯗꯨꯗ ꯐꯥꯔꯁ ꯐꯣꯀꯁ ꯄꯤꯗꯕꯤꯗ ꯍꯥꯟꯅ ꯄꯩꯁꯥ ꯈꯔ ꯂꯧꯒꯗꯧꯕ ꯂꯝꯕꯤ ꯊꯤꯔꯒ ꯑꯗꯨ ꯇꯧꯁꯤꯔꯥꯅ ꯈꯟꯕꯀꯣ
ꯎ ꯑꯗꯣ ꯍꯥꯏꯔꯒ ꯅꯣꯏꯔꯣꯝꯗ ꯚꯦꯀꯦꯁꯟ ꯄꯕ ꯁꯀꯨꯜ ꯇ ꯂꯣꯏꯔꯕꯕꯣ
ꯑꯩꯈꯣꯏꯒꯤꯗꯤ ꯂꯣꯏꯈ꯭ꯔꯕꯅꯤ
ꯎꯝ
ꯑꯗꯨ ꯂꯣꯏꯔꯦ ꯑꯗꯨꯒ ꯃꯊꯪ ꯑꯃꯨꯛ ꯑꯃꯨꯛ ꯑꯩꯁꯦ ꯑꯃꯨꯛ ꯇꯝꯄꯥꯛꯇ ꯀꯨꯝꯃꯅꯤ ꯍꯥꯏꯅ ꯇꯧꯔꯤꯕ ꯑꯗꯨꯒ ꯄꯩꯁꯥꯅ ꯃꯇꯦꯡ ꯈꯔ ꯆꯥꯗꯕꯀꯣ ꯑꯗꯨꯗꯒꯤ ꯃꯑꯣꯡ ꯈꯔ ꯌꯦꯡꯉ ꯂꯩꯔꯦ ꯃꯑꯣꯡ ꯆꯥꯔꯗꯤ ꯑꯗꯨꯝ ꯆꯠꯄ ꯇꯥꯔꯦ ꯇꯝꯄꯥꯛꯇ ꯄꯩꯁꯥꯁꯨ ꯂꯩꯇꯕꯅꯤꯅ ꯎꯄꯥꯏ ꯂꯩꯇ ꯠꯇ꯭ꯔꯦꯅꯤ
ꯑꯥ
ꯄꯩꯁꯥꯁꯨ ꯈꯨꯠꯇ ꯂꯩꯗ꯭ꯔꯗꯤ ꯂꯧꯐꯝ ꯅꯤꯐꯝ ꯂꯩꯗꯕꯀꯣ
ꯄꯩꯁꯥꯗꯨꯅꯦ ꯉꯁꯥꯏ ꯍꯥꯏꯕꯗꯨꯅꯦ ꯄꯩꯁꯥ ꯌꯥꯎꯗ꯭ꯔꯗꯤ ꯌꯥꯔꯣꯏꯕ ꯍꯤꯡꯕ ꯌꯥꯔꯣꯏꯕ ꯃꯤꯁꯤꯡꯁꯦ ꯑ ꯃꯅꯤ ꯀꯦ ꯅꯣꯠ ꯕꯥꯏ ꯍꯦꯄꯤꯅꯦꯁ ꯍꯥꯏꯌꯦꯕꯀꯣ ꯄꯩꯁꯥꯗꯨꯅ ꯅꯪꯒꯤ ꯍꯔꯥꯎꯕ ꯂꯩꯕ ꯉꯝꯗꯦ ꯍꯥꯏꯌꯦꯀꯣ ꯇꯥꯕ꯭ꯔꯥ ꯍꯜꯂꯣ ꯍꯜꯂꯣ ꯍꯜꯂꯣ ꯍꯂꯧ ꯇꯥꯕ꯭ꯔꯣ ꯇꯥꯕꯣꯍꯗꯣ